ꯍꯣꯏ ꯇꯥꯏꯌꯦ꯫
ꯆꯥꯛ ꯆꯥꯔꯕꯣ
ꯍꯣꯏ ꯍꯣꯏ ꯆꯥꯈ꯭ꯔꯦ ꯅꯣꯏꯗꯤ꯫
ꯆꯥꯈ꯭ꯔꯦ ꯑꯩꯈꯣꯏꯁꯨ
ꯑꯣ ꯀꯩ ꯃꯊꯦꯟ ꯆꯥꯕ꯭ꯔꯣ?
ꯃꯁꯤꯁꯦ ꯃꯤ ꯃꯤ ꯈꯔꯅ ꯑꯣꯛꯁꯥ ꯆꯥꯏ ꯃꯤ ꯈꯔꯅ ꯀꯩꯅꯣ ꯃꯥꯏꯔꯦꯟ ꯆꯥꯏ ꯑꯗꯨꯒ ꯀꯥꯡꯁꯣꯏꯁꯨ ꯆꯥꯏ ꯑꯩꯗꯤ ꯀꯥꯡꯁꯣꯏꯒ ꯀꯩꯅꯣ ꯑꯣꯏꯅ ꯆꯥꯏ ꯎꯝ ꯃꯥꯏꯔꯦꯟ ꯑꯣꯏꯅ ꯆꯥꯏ
ꯑꯣ
ꯑꯩꯗꯤ ꯃꯊꯦꯜ ꯀꯔꯤ ꯃꯊꯦꯜ ꯆꯔꯦ
ꯑꯩꯈꯣꯏꯗꯤ ꯉꯁꯤ ꯆꯝꯊꯣꯡ ꯆꯥꯏꯌꯦ ꯑꯩꯈꯣꯏꯁꯨ
ꯑꯣ ꯏꯆꯝ ꯆꯝ ꯑꯣꯏꯅ ꯌꯥꯝ ꯍꯥꯎꯋꯤꯗ ꯍꯛꯆꯥꯡꯒꯤꯁꯨ ꯐꯕꯀꯣ
ꯑꯥ
ꯁꯥꯒꯨꯝꯕꯗꯤ ꯁꯥꯒꯨꯝꯕꯗꯤ ꯆꯤꯟ ꯆꯤꯟꯗꯗꯤ ꯌꯥꯝ ꯍꯥꯎꯋꯦ ꯑꯗꯨ ꯑꯣꯏꯔꯁꯨ ꯄꯨꯛꯇ ꯆꯪꯈ꯭ꯔꯗꯤ ꯍꯛꯆꯥꯡꯒꯤꯗꯤ ꯐꯠꯇꯕꯅꯤ꯫
ꯍꯣꯏ
ꯆꯕ꯭ꯔꯥ
ꯎꯝ ꯆꯠꯂꯦ꯫ ꯅꯣꯏꯗꯤ ꯑꯩ ꯇꯧꯕ ꯉꯁꯤꯗꯤ ꯆꯨꯔꯦ꯫
ꯑꯩꯈꯣꯏꯁꯨ ꯉꯁꯤ ꯂꯩꯁꯪ ꯂꯩꯁꯪ ꯆꯠꯂꯦ ꯑꯗꯨꯒ ꯀꯩꯅꯣꯗ ꯊꯤꯟꯗ ꯁꯤꯡꯖꯨꯒꯨꯝꯕ ꯁꯦꯝꯂꯒ ꯆꯥꯏꯑ ꯏꯃꯥꯟꯅꯕꯤꯁꯤꯡꯒ ꯑꯗꯨꯒ ꯕꯖꯔ ꯈꯔ ꯑꯃꯨꯛ ꯆꯠꯂꯦ ꯕꯖꯥꯔꯗ ꯑꯩꯒꯤ ꯀꯩꯅꯣ ꯑꯉꯥꯡꯒꯤ ꯀꯩꯅꯣ ꯄꯣꯠꯆꯩ ꯑꯃ ꯂꯩ ꯆꯠ ꯔꯦꯠ ꯀꯥꯠꯂꯒ ꯑꯃꯨꯛ ꯍꯥꯜꯂꯒ ꯑꯁ ꯊꯦꯡꯉꯦ ꯊꯦꯡꯅ ꯍꯜꯂꯛꯄꯒꯤ ꯀꯩꯅꯣ ꯇꯧꯔꯦ ꯅꯨꯡꯗꯥꯡ ꯑꯣꯏꯈ꯭ꯔꯦꯕ ꯆꯥꯛ ꯌꯦꯟꯁꯥꯡꯒꯨꯝꯕꯗꯣ ꯊꯦꯡꯅ ꯑꯃꯨꯛꯀ ꯊꯣꯡꯉꯒ ꯑꯃꯨꯛꯀ ꯆꯥꯔꯒ ꯂꯩꯕꯅꯦ
ꯑꯣ
ꯅꯣꯏꯗꯤ ꯀꯩꯅꯣ ꯇꯧꯗꯦ
ꯁꯤꯡꯖꯨꯒꯨꯝꯕ ꯆꯥꯗꯦ ꯉꯁꯤ
ꯑꯥ ꯆꯥꯏ ꯑꯦ ꯆꯥꯏ
ꯑꯣ ꯅꯣꯡ ꯆꯨꯗ꯭ꯔꯣ ꯅꯣꯏꯔꯣꯝꯗꯗꯤ ꯑꯣ ꯑꯩꯈꯣꯏꯗꯤ ꯍꫭꯏ ꯍꯥꯞꯇꯥ ꯑꯃ ꯆꯨꯒꯗꯧꯔꯦ ꯅꯣꯡ ꯆꯨꯕꯁꯦ
ꯑꯣ
ꯅꯣꯡ ꯆꯨꯔ ꯅꯣꯡ ꯆꯨꯔꯗꯤ ꯅꯣꯡ ꯆꯨꯨꯔꯗꯤ ꯑꯗꯨꯝ ꯆꯨꯒꯅꯤ ꯑꯃꯨꯛꯀ ꯅꯣꯡꯁꯥ ꯊꯣꯛꯂꯒꯗꯤ ꯑꯁ ꯑꯁ ꯌꯥꯝ ꯁꯥꯏꯌꯦ ꯅꯣꯡ ꯆꯨꯕꯒꯤ ꯈꯔ ꯏꯪꯉꯦ ꯍꯧꯖꯤꯛ ꯀꯥꯟꯗꯦ ꯅꯠꯇ꯭ꯔꯗꯤ ꯌꯥꯝ ꯌꯥꯝ ꯁꯥꯕꯅꯦ ꯑꯩꯈꯣꯏ ꯂꯣꯝꯗꯗꯤ
ꯑꯥ ꯍꯥꯝ ꯇꯥꯔ ꯁꯥꯏ ꯍꯥꯏꯕꯤꯕ ꯆꯨꯔꯁꯨ ꯆꯨꯏ ꯍꯥꯏꯕꯤꯕ
ꯍꯣꯏ ꯍꯥ ꯍꯥ
ꯅꯪꯗꯤ ꯑꯥ ꯃꯦꯁ ꯀꯌꯥ ꯁꯨꯔꯒꯦ
ꯑꯩꯁ ꯑꯩ ꯑꯩꯔꯣ
ꯍꯣꯏ ꯑꯥꯎ
ꯆꯍꯤ ꯊꯥꯔꯇꯤ ꯐꯣꯔꯒꯨꯝꯕ ꯁꯨꯔꯦ
ꯑꯣ
ꯅꯣꯏꯗꯤ ꯀꯣꯂꯦꯖ ꯀꯥꯕ꯭ꯔꯥ ꯑꯣ ꯑꯣ ꯌꯥꯝ ꯑꯉꯥꯡ ꯑꯣꯏꯔꯦꯅ ꯄꯨꯡ ꯀꯌꯥꯗ ꯆꯠꯄ꯭ꯔꯣ ꯀꯣꯂꯦꯖꯇꯤ
ꯄꯨꯡ ꯑꯥ ꯄꯨꯡ
ꯑꯣ ꯑꯗꯨꯒ ꯄꯨꯡ ꯀꯌꯥꯗ ꯑꯃꯨꯛ ꯍꯜꯂꯛꯄ꯭ꯔ
ꯎꯝ ꯕꯥꯔꯣꯒꯨꯝꯕꯗ
ꯑꯣ ꯑꯗꯨꯗꯤ ꯌꯥꯝ ꯉꯟꯅ ꯍꯟꯒꯠꯂꯛꯑꯦ ꯅꯪꯒꯤ ꯁꯦ ꯕꯦꯛꯒ꯭ꯔꯥꯎꯟꯒꯤ ꯃ ꯈꫭꯟ ꯌꯥꯝ ꯇꯥꯏꯑꯦꯀꯣ
ꯍꯣꯏ꯫
ꯎꯝ꯫
ꯉꯁꯤꯗꯤ ꯐꯤꯒꯨꯝꯕ ꯁꯨꯗ꯭ꯔꯣ
ꯑꯥ ꯇꯥꯕꫭ ꯍꯥꯎ
ꯎꯝ ꯅꯪꯗꯤ ꯀꯩꯅꯣ ꯑꯥ ꯂꯩꯒꯨꯝꯕꯗꯤ ꯄꯥꯟꯕ꯭ꯔꯣ
ꯍꯣꯏ ꯄꯃꯦ ꯎꯝ ꯊꯦꯡꯗꯦ
ꯎꯝ
ꯍꯌꯦꯡꯗꯤ ꯑꯃꯨꯛ ꯀꯣꯂꯦꯖ ꯆꯠꯀꯗ꯭ꯔꯥ
ꯍꯣꯏ ꯆꯠꯀꯅꯤꯌꯦ
ꯄꯨꯡ ꯀꯌꯥꯗ ꯆꯠꯀꯦꯔꯥ
ꯑꯥ ꯄꯨꯡ ꯅꯥꯏꯟꯒꯨꯝꯕꯗ ꯑꯗꯨꯝ ꯆꯠꯀꯅꯤ
ꯑꯣ ꯀꯅꯥꯅ ꯆꯥꯛ ꯌꯦꯟꯁꯥꯡ ꯊꯣꯡꯉꯦ
ꯑꯩꯈꯣꯏꯗꯤ ꯑꯟꯇꯤꯈꯣꯏꯅ ꯊꯣꯡꯉꯦ ꯑꯩꯗꯤ ꯍꯣꯁꯇꯦꯜ ꯂꯩꯕꯩ
ꯑꯣ ꯆꯥꯛ ꯏꯟꯁꯥꯡ ꯊꯣꯡꯕꯗꯤ ꯍꯥꯏꯕ꯭ꯔꯣ
ꯅꯝ ꯆꯥꯔꯦꯗ ꯍꯥꯎꯇ꯭ꯔꯁꯨ ꯀꯔꯤ ꯎꯄꯥꯏ ꯍꯣꯁꯇꯦꯜ ꯃꯤ ꯌꯥꯝꯕꯅꯤꯅꯀꯣ
ꯑꯣ ꯅꯣꯏ ꯌꯨꯝꯗꯗꯤ ꯆꯣꯛ ꯊꯣꯡꯗꯦ ꯆꯥꯛ ꯏꯟꯁꯥꯡ ꯊꯣꯡꯗꯦ
ꯑꯥ ꯑꯩ ꯍꯣꯁꯇꯦꯜ ꯂꯩꯌꯦ ꯑꯩ ꯌꯨꯝꯗ ꯂꯩꯕ ꯅꯠꯇꯕ
ꯑꯗꯣ ꯌꯨꯝꯗ ꯂꯩꯕ ꯀꯥꯟꯗꯗꯤ ꯊꯣꯡꯗ꯭ꯔꯣ ꯍꯥꯏꯕ
ꯑꯣ ꯊꯣꯡꯕꯅꯦ ꯑꯩꯗꯤ
ꯑꯣ ꯊꯣꯡꯕ ꯍꯩꯌꯦꯀꯣ
ꯍꯣꯏ ꯍꯩꯌꯦ
ꯎꯝ ꯍꯧꯖꯤꯛꯀꯥꯟ ꯂꯩꯁꯥꯕꯤꯁꯤꯡꯗꯤ ꯀꯩꯅꯣ ꯆꯥꯛ ꯏꯟꯁꯥꯡ ꯐꯥꯎꯕ ꯊꯣꯡꯕ ꯍꯩꯇꯦꯕ ꯀꯩ ꯑꯗꯨꯒꯤꯀꯣ ꯆꯥꯛ ꯏꯟꯁꯥ ꯎꯝ ꯆꯥꯛ ꯌꯦꯟꯁꯥꯡꯗꯤ ꯊꯣꯡꯕ ꯍꯩꯒꯗꯕꯅꯦ
ꯀꯩꯅꯣ ꯑꯗꯣ ꯑꯣ ꯐꯤ ꯁꯥꯕ ꯍꯩꯇꯦ
ꯍꯣꯏ
ꯑꯣ ꯐꯤ ꯁꯥꯕꯁꯨ ꯍꯥꯒꯗꯕꯅꯦ ꯑꯩ ꯑꯩꯁꯨ ꯀꯩꯅꯣ ꯌꯥꯝ ꯂꯨꯕꯗꯤ ꯁꯥꯕ ꯍꯩꯇꯦ ꯑꯗꯨ ꯑꯣꯏꯔꯁꯨ ꯑꯗꯨꯝ ꯂꯥꯏꯕꯁꯤꯡ ꯏꯆꯝ ꯆꯝꯕꯗꯤ ꯑꯗꯨꯝ ꯁꯥꯕ ꯍꯩꯌꯦꯗ ꯑꯩꯁꯨ
ꯎꯝ ꯅꯥꯟꯕ ꯉꯥꯝꯍꯟꯗꯕꯗꯣ
ꯑꯣ ꯂꯧꯒꯨꯝꯕꯗꯤ ꯆꯠꯇ꯭ꯔꯣ
ꯍꯣꯏ ꯆꯠꯄꯥꯅꯦ ꯂꯎꯒꯨꯝꯕꯁꯨ ꯑꯗꯨꯝ
ꯑꯣ ꯀꯩꯅꯣ ꯇꯝꯄꯥꯛ ꯂꯧꯔꯥ ꯆꯤꯡ ꯂꯧꯔꯥ
ꯆꯤꯡꯉꯧ
ꯑꯣ ꯑꯩꯈꯣꯏꯁꯨ ꯆꯤꯡꯂꯥꯎꯁꯨ ꯆꯠꯂꯦ ꯇꯝꯄꯥꯛꯈꯩ ꯂꯧꯎꯁꯨ ꯆꯠꯂꯦ ꯆꯤꯡꯂꯥꯎꯁꯤ ꯆꯠꯄ ꯌꯥꯝ ꯅꯨꯡꯉꯥꯏꯕꯅꯦ ꯏꯟꯁꯥꯡ ꯅꯥꯄꯤ ꯍꯧꯖꯤꯛꯀꯥꯟꯗꯤ ꯆꯤꯡꯂꯧ ꯆꯤꯡꯂꯧꯁꯦ ꯃꯇꯝꯁꯦ ꯀꯔꯦ ꯀꯔꯤ ꯍꯥꯏꯁꯤꯔꯥ ꯏꯟꯁꯥꯡ ꯅꯥꯞ ꯄꯤ ꯊꯣꯛꯂꯛꯄ ꯃꯇꯝ ꯌꯥꯎꯔꯦꯕ ꯑꯗꯨꯅ ꯑꯁ ꯆꯠ ꯄꯥ ꯌꯥꯝ ꯅꯨꯡꯉꯥꯏꯌꯦ ꯏꯟꯁꯥꯡ ꯅꯥꯄꯤꯗꯣ ꯎꯝ ꯍꯣꯏ ꯃꯥꯏꯔꯦꯟꯒꯨꯝꯕ ꯀꯔꯤ ꯀꯔꯤ ꯀꯔꯤ ꯍꯥꯏꯁꯤꯔꯥ ꯈꯥꯃꯦꯟꯒꯨꯝꯕꯗꯣ ꯌꯥꯝ ꯀꯩꯅꯣ ꯇꯧꯔꯦ ꯑꯥ ꯄꯥꯜꯂꯛꯈ꯭ꯔꯦꯕ
ꯎꯝ ꯑꯩꯈꯣꯏꯒꯤꯁꯨ ꯑꯥ ꯑꯇꯣꯝꯕꯤꯗꯨ ꯐꯥꯝ ꯇꯧꯕꯅꯦ ꯆꯤꯡ ꯆꯤꯡꯅꯨꯡꯗꯥ ꯌꯥꯝ ꯐꯖꯈ꯭ꯔꯦ
ꯎꯝ ꯑꯗꯨ ꯑꯗꯨꯗꯤ ꯀꯩꯅꯣ ꯂꯩꯕꯗꯤ ꯍꯥꯎꯗꯦ ꯑꯗꯨ ꯑꯣꯏꯔꯁꯨ ꯆꯤꯡꯗ ꯄꯥꯟꯕꯗꯨ
ꯃꯤꯁꯨ ꯃꯥꯒꯤ ꯂꯩ ꯍꯧꯔꯛꯄ ꯃꯇꯝꯗ ꯃꯤ ꯐꯣꯇꯣ ꯀꯥꯞꯄ ꯌꯥꯝ ꯂꯥꯛꯑꯦ
ꯑꯣ ꯌꯥꯝ ꯉꯥꯢ ꯑꯁ ꯆꯠꯅꯤꯡꯉꯦ ꯀꯔꯤ ꯀꯔꯤ ꯗꯣꯛ ꯀꯃꯥꯏꯅ ꯇꯧꯔ ꯊꯥꯕ꯭ꯔꯥ ꯅꯣꯏ ꯃꯥ ꯀꯩꯅꯣ ꯈꯣꯏꯅ ꯊꯥꯕ꯭ꯔꯥ
ꯅꯦꯠꯋꯥꯛ ꯅꯨꯡꯉꯥꯏꯇ꯭ꯔꯦ
ꯇꯥꯕ꯭ꯔꯣ
ꯈꯔ ꯈꯔꯗꯤ ꯇꯥꯏꯌꯦ ꯌꯥꯝꯅ ꯇꯥꯗꯦ
ꯑꯣ ꯑꯣ ꯀꯔꯤ ꯑꯩꯒꯤ ꯑꯩꯉꯣꯟꯒꯤꯔꯥ ꯀꯃꯥꯏꯅ ꯇꯧ
ꯈꯟꯗꯦ ꯍꯧꯖꯤꯛꯇꯤ ꯈꯔ ꯌꯥꯔꯦ꯫
ꯎꯝ ꯑꯣ ꯑꯗꯨ ꯅꯣꯏ ꯐ ꯌ ꯑꯩꯀꯣ
ꯍꯣꯏ ꯌꯣꯟ ꯃꯅꯦ꯫
ꯑꯣ ꯌꯥꯝ ꯑꯩꯈꯣꯏꯁꯨ ꯄꯥꯝꯃꯦ ꯑꯗꯨ ꯑꯣꯏꯔꯁꯨ ꯑꯩꯈꯣꯏꯅ ꯊꯥꯕꯁꯦ ꯀꯔꯤ ꯔꯥꯏꯁꯤꯔ ꯆꯥꯎꯋꯦ ꯌꯥꯝ ꯄꯤꯛꯑꯦ ꯑꯩꯈꯣꯏꯒꯤꯗꯤ ꯁꯤꯗ ꯊꯥꯕꯗꯣ
ꯎꯝ ꯑꯩꯈꯣꯏꯒꯤꯗꯤ ꯆꯥꯎꯕ ꯑꯗꯨꯝ ꯕꯖꯥꯔꯗ ꯌꯣꯟꯕ ꯈꯣꯏꯗꯣ
ꯑꯣ
ꯎꯝ
ꯌꯥꯝ ꯅꯨꯡꯉꯥꯏꯅ ꯎ ꯑꯁ ' '
ꯑꯥ
ꯁꯤ ꯑ
ꯎꯝ꯫
ꯑꯃꯦꯠꯄꯗ ꯆꯕꯗꯣ ꯌꯥꯝ ꯍꯥꯎꯋꯦ
ꯎꯝ꯫
ꯅꯪ ꯅꯦꯕ
ꯍꯣꯏ ꯍꯥꯎꯇꯦ ꯃꯤ ꯌꯥꯝꯕꯅꯤꯅ ꯈꯪꯗꯦ ꯌꯦꯟꯖꯥꯡꯁꯨ ꯑꯩꯈꯣꯏꯅ ꯆꯥꯗꯕ ꯄꯣꯠ ꯃꯅꯥꯒꯨꯝꯕ ꯈꯔꯗꯤ ꯆꯥꯏꯌꯦ ꯍꯦ ꯑꯩ ꯊꯣꯡꯕ꯭ꯔꯥ ꯈꯪꯗꯦ
ꯍꯥꯥ꯫ ꯍ
ꯍꯣꯏ ꯉꯁꯤ ꯁꯟꯗꯦ ꯑꯣꯏꯕꯅꯤꯅ ꯎꯝ ꯉꯁꯤ ꯈꯛꯇ ꯄꯤꯕ꯫
ꯍꯥꯥ
ꯁꯥ ꯉꯥꯒꯨꯝꯕꯗꯤ ꯄꯤꯕ꯭ꯔꯥ ꯍꯥꯏꯕ꯫
ꯍꯣꯏ ꯉꯥꯁꯨ ꯃꯔꯛꯃꯛꯇ ꯄꯤꯌꯦ꯫
ꯑꯣ ꯀꯌꯥ ꯃꯤ ꯀꯌꯥ ꯂꯩꯕ꯭ꯔꯥ꯫ ꯍꯣꯁꯇꯦꯜꯗ ꯃꯤ ꯀꯌꯥ ꯂꯩꯕ꯭ꯔꯥ꯫ ꯍꯣꯁꯇꯦꯜꯗ ꯂꯩꯕꯁꯨ ꯃꯤ ꯌꯥꯝꯅꯗꯤ ꯅꯨꯡꯉꯥꯏꯕꯅꯦ ꯃꯤ ꯌꯥꯝꯗ꯭ꯔꯗꯤ ꯑꯁ ꯌꯥꯝ ꯀꯔꯤ ꯍꯥꯏꯁꯤꯔꯥ ꯕꯣꯔꯤꯡ ꯑꯣꯏꯕꯅꯦ ꯃꯤ ꯌꯥꯝꯈꯗꯤ ꯆꯥꯛ ꯏꯟꯁꯥꯡ ꯍꯥꯎꯗ꯭ꯔꯁꯨ ꯑꯗꯨꯝ ꯍꯥꯎꯕꯅꯦ ꯇꯥꯏ ꯀꯣ ꯑꯩꯗꯤ ꯅꯈꯣꯟꯗꯣ ꯇꯥꯗ꯭ꯔꯕ ꯑꯗꯨꯝ ꯍꯥꯏꯔꯒ ꯂꯩꯕꯅꯦ